ꯇꯥꯔꯕꯣ ꯑꯣ ꯑꯩꯉꯣꯟꯗꯗꯤ ꯀꯩꯅꯣ ꯌꯥꯝ ꯇꯞꯄꯤꯅꯦ ꯉꯁꯤꯗꯤ
ꯀꯩꯗꯧꯔꯝꯃꯤꯅꯣ
ꯐꯝꯃꯤ ꯀꯩꯝ ꯇꯧꯗꯦ
ꯅꯨꯃꯤꯗꯥꯡ ꯋꯥꯏꯔꯝꯁꯤꯕꯨ ꯆꯥ ꯅꯨꯡ ꯕꯣꯔꯥꯒ ꯆꯥꯗ꯭ꯔꯥꯕꯣ
ꯕꯣꯔꯥ ꯆꯥꯔꯤꯗꯨꯗꯤ ꯅꯣꯏꯗ
ꯑꯣ ꯉꯁꯥꯏ ꯆꯥꯕꯗꯣ
ꯎꯝ
ꯀꯔꯥꯏ ꯀꯔꯥꯏꯗ ꯆꯠꯇꯧꯕ ꯂꯩꯒꯦ
ꯍꯌꯦꯡ ꯑꯦꯝ ꯌꯨ ꯆꯠꯀꯅꯤ ꯀꯣꯂꯦꯖ ꯆꯠꯀꯅꯤ
ꯑꯣ
ꯅꯣꯏꯗꯤ ꯅꯨꯡꯗꯥꯡ ꯀꯔꯤ ꯍꯦꯟꯖꯥꯡ ꯊꯣꯡꯗꯣꯔꯦ
ꯑꯩꯈꯣꯏꯗꯤ ꯁꯧꯔꯤ ꯊꯣꯡꯉꯒꯦ ꯇꯧꯅꯦ
ꯄꯥꯛꯅꯝ ꯑꯃ ꯅꯝꯁꯤꯜꯂꯨ ꯑꯗꯨꯗꯤ ꯑꯩꯈꯣꯏꯗꯤ ꯀꯥꯡꯁꯣꯏ ꯊꯣꯡꯗꯧ ꯃꯥꯜꯂꯤ
ꯑꯩꯈꯣꯏꯗꯤ ꯄꯥꯛꯅꯝꯗꯤ ꯅꯝꯃꯔꯣꯏ ꯀꯩꯅꯣ ꯀꯥꯡꯍꯧꯕ ꯑꯣꯏꯅ ꯉꯧꯔꯒ ꯑꯃꯦꯠꯄꯤꯤꯒ ꯇꯧꯔꯛꯅꯤ
ꯑꯃꯦꯠꯄꯤꯁꯨ ꯌꯥꯏ
ꯁꯦꯇꯥꯥꯛ ꯑꯃ ꯃꯦꯠꯁꯤꯜꯂꯒꯦ ꯇꯧꯕ
ꯃꯦꯠꯁꯂꯣ
ꯑꯗꯨꯅꯗꯤ ꯐꯔꯗꯣꯏꯅꯤꯅ
ꯀꯩꯗꯧꯔꯝꯃꯤꯅꯣ
ꯁꯧꯔꯤ ꯍꯦꯛ ꯑꯝꯕꯅꯤꯗ
ꯍꯧꯖꯤꯛꯀꯥꯟꯁꯦ ꯀꯔꯤ ꯁꯤꯅꯤꯃꯥꯅ ꯅꯨꯡꯉꯥꯏꯔꯤꯒꯦ
ꯍꯧꯖꯤꯛ ꯑꯩꯁꯦ ꯁꯤꯅꯤꯃꯥ ꯌꯦꯡꯗꯕ ꯀꯨꯏꯔꯦꯗ
ꯀꯩꯒꯤꯅꯣ ꯁꯤꯟꯃꯥ ꯑꯅꯧꯕ ꯃꯌꯥꯝ ꯊꯣꯛꯑꯕꯅꯦ
ꯃꯗꯣ ꯌꯦꯡꯕꯗꯣ ꯃꯤꯠꯇꯣ ꯅꯨꯡꯉꯥꯏꯇꯦꯅ ꯌꯦꯡꯗ꯭ꯔꯦ ꯀꯔꯤ ꯀꯔꯤ ꯁꯤꯅꯤꯃꯥꯅꯣ ꯅꯨꯡꯉꯥꯏꯔꯤꯁꯤ ꯑꯅꯧꯕ ꯀꯩ ꯀꯩ ꯊꯣꯛꯀꯦ
ꯀꯣꯔꯤꯌꯥꯒꯤꯁꯨ ꯑꯅꯧꯕ ꯃꯌꯥꯝ ꯊꯣꯛꯑꯕꯅꯤ
ꯀꯣꯔꯤꯌꯥꯑꯤ ꯑꯩꯈꯣꯏ ꯀꯣꯔꯤꯌꯥꯗꯤ ꯌꯦꯡꯗꯅꯕ ꯀꯨꯏꯔꯦꯗ ꯐꯦꯁꯕꯨꯛꯇ ꯚꯥꯏꯔꯦꯜ ꯊꯣꯛꯂꯛꯄꯗꯩ ꯈꯔ ꯈꯔꯕꯨꯗꯤ ꯌꯦꯡꯉꯦ ꯃꯇꯦꯛ ꯃꯇꯦꯛ
ꯐꯦꯁꯕꯨꯛꯀꯤ ꯕꯥꯏꯔꯦꯜ ꯗꯣ ꯑꯗꯨꯗ ꯅꯨꯡꯉꯥꯏ ꯅꯨꯡꯉꯥꯏꯕ ꯌꯥꯝ ꯐꯪꯉꯦ
ꯑꯧ ꯑꯩꯁꯨ ꯃꯇꯦꯛ ꯃꯇꯦꯛꯇ ꯌꯦꯡꯉꯦ ꯑꯗꯨꯝ ꯃꯄꯨꯝ ꯑꯣꯏꯅꯗꯤ ꯑꯃꯇ ꯌꯦꯡꯗ꯭ꯔꯥ
ꯅꯪꯅ ꯅꯍꯥꯃꯨꯛ ꯑꯃ ꯍꯥꯏꯕ ꯋꯤꯛ ꯍꯦꯔꯣꯗꯣ
ꯑꯥ
ꯑꯗꯨ ꯌꯦꯡꯕ ꯍꯧꯔꯦ
ꯋꯤꯛ ꯍꯦꯔꯣꯗꯣ ꯀꯥꯎꯕ ꯀꯥꯎꯔꯦ ꯑꯩꯗꯤ ꯍꯥꯏꯈꯤꯕꯒ
ꯅꯨꯡꯉꯥꯏ ꯁꯤ
ꯋꯥꯗꯪ ꯋꯥꯟꯇꯔ ꯐꯜ ꯉꯦꯡꯗ꯭ꯔꯤꯕꯣ
ꯋꯥꯇꯔ ꯄꯨꯜ ꯌꯦꯡꯗ꯭ꯔꯤ
ꯄꯔ ꯁꯨꯕꯤꯗꯅꯅꯨꯡꯉꯗ ꯃꯥꯜ ꯃꯨꯛꯇ ꯃꯥꯜꯂꯤ
ꯈꯪꯗꯦꯗ ꯌꯦꯡꯗ꯭ꯔꯤ
ꯅꯨꯡꯉꯅ ꯍꯥꯏ
ꯄꯦꯟꯍꯥꯎꯁ ꯁꯤꯁꯨ ꯑꯅꯧꯕ ꯊꯣꯛꯄ ꯃꯥꯜꯂꯤ
ꯑꯗꯨ ꯀꯦꯟ ꯍꯥꯎꯈꯤꯗꯤ ꯑꯩ ꯌꯦꯡꯅꯤꯡꯗ꯭ꯔꯦ ꯋꯥꯔꯒꯇ ꯌꯦꯡꯉꯨ
ꯌꯥꯝ ꯁꯥꯡꯕ ꯃꯥꯜꯂꯦ ꯃꯥꯒꯤ ꯁꯤꯖꯟꯁꯦ
ꯃꯥꯏ ꯌꯥꯝ ꯌꯥꯝꯃꯦ ꯑꯩ ꯁꯤꯗꯅ ꯑꯍꯨꯝꯐꯥꯎꯛꯇ ꯌꯦꯡꯉꯨꯅꯨꯕ ꯃꯥꯏ ꯀꯂꯔꯅ ꯀꯔꯤ ꯑꯣꯏꯔꯤꯅꯣ
ꯑꯩꯅ ꯊꯣꯡꯗꯣꯏꯅꯤ ꯍꯣꯔꯦꯟ
ꯑꯣ ꯊꯦꯡꯉ ꯈꯔ ꯊꯦꯡꯉ ꯊꯣꯡꯉꯒꯦ ꯍꯥꯏꯔ꯭ꯔꯥ
ꯎꯝ
ꯀꯥꯡ ꯁꯣꯏꯈꯥꯛ ꯊꯣꯗꯅꯁꯨꯣ
ꯀꯥꯡꯁꯣꯏ ꯊꯣꯡꯕ ꯑꯃꯒ ꯀꯥꯡꯍꯧ ꯑꯃꯒ ꯉꯧꯔꯅꯤ ꯃꯣꯔꯣꯛ ꯑꯃ ꯃꯦꯠꯂꯅꯤ
ꯆ ꯆꯥ ꯍꯧꯖꯤꯛꯀꯥꯟꯗꯤ ꯅꯨꯡꯁꯥ ꯁꯥꯕꯅꯤꯅꯅꯦ ꯀꯥꯡꯁꯣꯜꯒꯨꯝꯕꯁꯤꯅ ꯍꯥꯎꯋꯤ ꯑ ꯑꯩꯈꯣꯏ ꯁꯧ꯭ꯔꯤ ꯌꯥꯝ ꯄꯥꯜꯂꯑꯦ ꯅꯪ ꯁꯧ꯭ꯔꯤ ꯆꯥꯅꯤꯡꯉꯗꯤ
ꯂꯥꯛꯀꯦ ꯍꯦꯛꯄ
ꯁꯒꯔꯤꯗꯣ ꯌꯥꯝ ꯍꯥꯎꯕꯅꯦ ꯍꯧꯖꯤꯛꯀꯥꯟ ꯑꯁ ꯀꯩꯅꯣꯁꯦ ꯍꯤꯡꯈ꯭ꯔꯣꯏꯁꯦ ꯑꯩꯈꯣꯏꯗ ꯑꯃꯨꯛ ꯌꯧꯔꯛꯑꯦ
ꯃꯥꯒꯤ ꯃꯈꯣꯟ ꯇꯥꯏꯅꯦ
ꯇꯔ
ꯌꯥꯝ ꯍꯎꯅ ꯇꯥꯏ
ꯔꯗꯤ ꯑꯗꯨꯝ ꯇꯥꯔꯅꯤꯅꯦ
ꯇꯥꯏꯌꯦ
ꯃꯥ ꯂꯩꯇ꯭ꯔꯒꯅ ꯍꯥꯞ ꯏꯤꯟ ꯆꯤꯛꯑꯃꯅꯤ ꯑꯗꯣ ꯃꯥ ꯑꯃꯨꯛ ꯌꯧꯁꯜꯂꯛꯑꯦ ꯕꯦꯔꯥꯅꯤ ꯃꯥ ꯃꯣꯏ ꯑꯅꯤ ꯄꯥꯔꯒ ꯉꯍꯥꯡ ꯂꯩꯩꯕꯗꯤ ꯀꯨꯡ ꯉꯥꯎꯈꯠꯂꯛꯑꯅꯤ ꯗꯣꯡ ꯗꯣꯡꯁꯨ ꯌꯥꯔꯕꯅꯦ ꯅꯣꯡꯅꯨꯡꯗꯨꯁꯨ ꯋꯥꯔꯤ ꯁꯥꯟꯅꯕꯤꯒꯗꯕꯅꯦ
ꯑꯩ ꯍꯧꯖꯤꯛ ꯌꯥꯈꯤꯔꯣꯏ ꯍꯌꯦꯡ ꯍꯌꯦꯡꯁꯨ ꯌꯥꯈꯤꯔꯣꯏ
ꯀ ꯍꯥꯥꯛꯇꯕꯕꯣ
ꯍꯌꯦꯡ ꯀꯣꯂꯦꯖ ꯆꯠꯂꯒ ꯀꯣꯂꯦꯖꯀꯤꯗꯣ ꯂꯣꯏꯗ꯭ꯔꯤꯈꯩ ꯁꯪꯈꯤꯔꯣꯏ ꯈꯔꯣ
ꯅꯣꯏꯒꯤ ꯀꯩꯅꯣꯗꯣ ꯅꯣꯏꯒꯤ ꯄꯤꯁꯟꯕꯤꯗꯣ
ꯎꯝ
ꯍꯣꯏꯇꯦ ꯊꯣꯛꯀꯠꯂꯛꯑꯦ ꯍꯧꯖꯤꯛꯁꯦ ꯑꯣꯝ ꯆꯥꯛꯅꯕ ꯑꯃ ꯇꯧꯏꯤꯅꯤ ꯑꯅꯤꯔ ꯑꯅꯤꯔ ꯏꯔꯨꯖ ꯌꯥꯗꯕ ꯏꯔꯨꯖꯗ꯭ꯔꯗꯤ ꯌꯥꯗꯕꯒꯤ ꯃꯑꯣvvꯡ ꯑꯃꯗ ꯇꯧꯔꯛꯑꯦ
ꯑꯩꯁꯨ ꯅꯥꯇꯣꯟ ꯃꯍꯤ ꯂꯥꯡꯉꯦ
ꯃꯅꯤꯄꯨꯔꯒꯤ ꯑꯣꯏꯅꯠꯇꯦ ꯑꯩꯈꯣꯏꯒꯤ ꯍꯨꯃꯥꯡ ꯄꯨꯕꯅ ꯂꯣꯏ ꯆꯂꯞꯅꯔꯒꯅꯦ ꯌꯨꯖꯗꯗꯤ ꯌꯥꯗꯕ ꯑꯃ ꯇꯧꯈꯠꯂꯛꯑꯦꯕ ꯍꯧꯖꯤꯛꯀꯥꯟꯁꯦ
ꯑꯌꯨꯛ ꯂꯨꯈ꯭ꯔꯒ ꯅꯨꯡꯗꯥꯡ ꯋꯥꯏꯔꯝ ꯑꯃꯨꯛ ꯂꯨꯕꯗꯣ ꯑꯅꯤꯔꯛ ꯑꯅꯤꯔꯛ ꯂꯨꯕꯗꯣꯣꯛ ꯊꯨꯡꯒꯦ ꯇꯧꯋꯦꯕ ꯅꯪꯒꯤꯗꯣ ꯃꯈꯣꯟ ꯌꯥꯝ ꯂꯥꯡꯉꯦ
ꯑꯩꯗꯤ ꯃꯈꯣꯟꯏ ꯌꯥꯝ ꯇꯄ꯭ꯔꯥ ꯅꯪꯒꯤꯁꯨ ꯑꯩꯉꯣꯟꯗ ꯌꯥ ꯇꯛꯅ ꯇꯥꯏꯌꯦ
ꯅꯪꯒꯤꯗꯤ ꯑꯩꯉꯣꯟꯗ ꯇꯞꯇꯦꯕ ꯅꯪꯒꯤꯗꯣ ꯌꯥꯝ ꯂꯥꯡꯉꯦ ꯍꯥꯏꯕ
ꯌꯥꯝ ꯍꯧꯕ꯭ꯔꯣ
ꯌꯥꯝ ꯂꯥꯡꯉꯦ ꯍꯥꯏꯕ ꯆꯦꯔꯦꯠ ꯆꯦꯔꯦꯠ ꯌꯥꯝ ꯇꯧꯋꯦꯕ
ꯑꯩꯒꯤ ꯁ ꯌꯥꯝ ꯆꯦꯔꯦꯐꯦꯔꯦ ꯇꯧꯋꯦ
ꯎꯝ ꯍꯧꯖꯤꯛ ꯑꯃꯨꯛ ꯐꯈ꯭ꯔꯦ ꯉꯁꯥꯏ ꯋꯥꯏ ꯇꯧꯔꯝꯃꯤ
ꯑꯩꯒꯤꯁꯦ ꯀꯩꯅꯣ ꯍꯣꯏ ꯑꯩꯅ ꯅꯪꯒꯤꯁꯦ ꯑꯃꯨꯛ ꯌꯥꯝ ꯇꯞ ꯇꯥꯏꯌꯦꯕ ꯉꯁꯤꯗꯤ
ꯑꯩꯉꯣꯟꯗꯗꯤ ꯌꯥꯝ ꯍꯧꯅ ꯇꯥꯏ ꯅꯪꯒꯤꯁꯦ
ꯑꯦ ꯑꯩꯒꯤꯗꯤ ꯌꯥꯗꯦꯗ ꯅꯪꯒꯤꯗꯤ ꯌꯥꯗꯦꯗ ꯈꯪꯗ꯭ꯔꯕ ꯟꯥꯝꯆꯥ ꯀꯩꯅꯣ ꯅꯪ ꯇꯧꯢꯗꯨꯕꯣ ꯑꯦ ꯃꯩ ꯊꯥꯒꯥꯏ ꯍꯥꯏꯕ ꯇꯥꯗ꯭ꯔꯦ ꯇꯥꯕꯨꯗꯤ ꯇꯥꯏ ꯑꯗꯨ ꯌꯥꯜ ꯇꯞꯄ ꯑ ꯍꯥ
ꯗꯣꯡ ꯗꯣꯡꯗꯣ ꯀꯩ ꯍꯥꯏꯔꯛꯀꯦ
ꯃꯥꯁꯨ ꯁꯥꯟꯅꯁꯦ ꯍꯥꯏꯕꯅꯦ ꯃꯥꯗꯣ ꯀꯩꯅꯣ ꯇꯧꯋ ꯈꯣꯡ ꯍꯥꯝꯕ ꯆꯪꯉꯤ ꯍꯥꯏꯕꯅꯦ
ꯎꯝ
ꯑꯗꯨ ꯂꯣꯏꯔꯒ ꯁꯥꯟꯅꯁꯤ ꯃꯥꯒꯤ ꯁꯣꯝꯇ ꯂꯣꯏꯊꯣꯛꯁꯤ ꯀꯥꯏꯅ ꯇꯧꯔꯛꯄꯅꯦ ꯑꯩꯉꯣꯟꯗ
ꯀꯌꯥꯔꯛꯅꯣ ꯁꯤꯁꯦ
ꯑ ꯃꯤ ꯑꯃꯗ ꯃꯉꯥꯔꯛ ꯃꯉꯥꯔꯛ
ꯎꯝ ꯀꯣꯜꯁꯤꯗꯤ ꯑꯩꯅ ꯇꯧꯗꯣꯏꯔꯕ ꯃꯣꯏꯗ
ꯑ ꯅꯪꯒꯤ ꯅꯪꯒꯤ ꯂꯣꯏꯁꯤꯟꯒꯦ ꯍꯥꯏꯔꯒꯅ ꯅꯪꯅ ꯇꯧꯗꯣꯏꯕ ꯃꯥꯒꯤ ꯂꯣꯏꯁꯟꯒꯦ ꯍꯥꯏꯔꯅ ꯃꯥꯅ ꯇꯧꯗꯣꯏꯕ
ꯑꯣ
ꯃꯤ ꯑꯃ ꯍꯥꯞꯀꯦ ꯍꯥꯏꯇꯥꯔꯗꯤ ꯀꯃꯥꯏꯅ ꯇꯧꯗꯣꯏꯕ
ꯃꯤ ꯑꯃ ꯍꯞꯀꯦ ꯍꯥꯏꯔꯒꯗꯤ ꯃꯃꯤꯡꯗꯨꯒ ꯅꯝꯕꯔꯗꯨꯒ ꯑꯩꯈꯣꯏ ꯍꯥꯄꯛꯄ ꯔꯦꯖꯤꯁꯇꯥꯔ ꯇꯧꯔꯛꯄ ꯃꯤꯗꯣ ꯑꯗꯨꯗ ꯊꯥꯒꯤꯗꯣꯏꯕ
ꯃꯤ ꯑꯃ ꯍꯥꯞꯆꯤꯜꯂꯁꯦ ꯑꯗꯨꯗꯤ
ꯑ ꯅꯪꯁꯨ ꯊ ꯍꯥ
ꯎꯝ ꯑꯗꯨ ꯃꯣꯏꯅ ꯂꯤꯡꯈꯠꯂꯤꯔꯕ ꯑꯦꯄ꯭ꯂꯤ ꯀꯦꯁꯟꯁꯦ
ꯅꯠꯇꯦ ꯁꯤꯗꯤ ꯃꯤ ꯑꯥ ꯀꯩꯅꯣ ꯑꯗꯨꯝ ꯑꯩꯁꯨ ꯈꯪꯗꯦ ꯄ꯭ꯔꯣꯖꯦꯛ ꯑꯣꯏꯅ ꯂꯥꯛꯄꯅꯦꯕ ꯑꯗꯨꯗ ꯑꯩꯈꯣꯏ ꯃꯩꯇꯩꯒꯤꯁꯨ ꯌꯥꯎꯕꯩ ꯋꯥꯩꯅꯦ ꯄ꯭ꯔꯣꯖꯦꯛꯇꯨꯗ ꯃꯩꯇꯩ ꯍꯥꯏꯗꯤ ꯃꯅꯤꯄꯨꯔꯤ ꯀꯥꯡꯕꯨ ꯍꯥꯥ
ꯃꯅꯤꯄꯨꯔꯤꯒꯤꯁꯤꯅ ꯃꯣꯏꯅ ꯄꯥꯏꯔꯤꯔꯕ
ꯑꯧ ꯃꯅꯤꯄꯨꯔꯒꯤꯁꯤꯅ ꯃꯣꯏꯅ ꯄꯥꯏꯕ ꯃꯣꯏ ꯑꯃ ꯑꯅꯤ ꯈꯛꯅ ꯅꯠꯇꯦ ꯃꯌꯥꯝ ꯑꯗꯨꯝ ꯌꯥꯝꯃꯦ ꯃꯤ ꯃꯣꯏ ꯈꯔ ꯑꯗꯨꯗ ꯑꯩꯈꯣꯏꯒꯤꯁꯤꯅ ꯑꯃꯨꯛ ꯑꯩꯈꯣꯏ ꯈꯪꯅꯕ ꯃꯤꯗꯣ ꯑꯗꯨꯅ ꯑꯃꯨꯛ ꯇꯧꯔꯒ ꯃꯣꯏ ꯃꯤ ꯃꯊꯪ ꯃꯊꯪ ꯇꯧꯅꯔꯛꯏꯕ
ꯃꯤ ꯑꯃ ꯍꯥꯞꯆꯜꯂꯁꯦ ꯑꯗꯨꯗꯤ
ꯑꯁ
ꯃꯤ ꯑꯃꯗ ꯑꯅꯤꯔꯛ ꯑꯅꯤꯔꯛ ꯃꯤ ꯑꯃꯗ ꯑꯅꯤꯔꯛ ꯑꯅꯤꯔꯛ ꯅꯠ ꯇ꯭ꯔꯣ
ꯅꯠꯇꯦꯍꯦ ꯃꯤ ꯑꯃꯗ ꯃꯉꯥꯔꯛ ꯍꯥꯏꯔꯒ ꯀꯥꯏꯗꯩ ꯑꯅꯤꯔꯛꯃꯛꯅꯣ
ꯑꯣ ꯃꯤ ꯑꯃꯅ ꯃꯉꯥꯔꯛ ꯃꯉꯥꯔꯛ
ꯑ ꯃꯤ ꯑꯃꯗ ꯃꯉꯥꯔꯛ ꯃꯉꯥꯔꯛ ꯁꯥꯟꯅꯗꯣꯏꯅꯦ ꯑꯗꯨꯒ ꯃꯤ ꯃꯤ ꯇꯔꯨꯛ ꯑꯣꯏꯗꯣꯏꯕ
ꯎꯝ
ꯏꯅꯝꯃꯒꯤꯗꯣ ꯔꯤꯖꯦꯛ ꯂꯥꯛꯑꯦ
ꯀꯩꯒꯤꯅꯣ
ꯀꯔꯤꯅꯣ ꯑꯩꯉꯣꯟꯗ ꯍꯛꯇ ꯁꯨꯨꯞ ꯐꯣꯔꯋꯥꯔꯗ ꯇꯧꯔꯛꯄꯅꯦ ꯃꯣꯏ ꯊꯥꯔꯛꯑꯦꯅ ꯇꯧꯕꯗꯣ ꯌꯥꯗꯦꯅ ꯃꯥꯒꯤꯗꯣ ꯑꯟꯑꯦꯕꯥꯏꯂꯦꯕꯜ ꯍꯥꯏꯕ꯭ꯔꯥ ꯀꯩꯅꯣ ꯑꯃ ꯍꯥꯏꯔꯛꯑꯦ
ꯅꯝꯕꯔ ꯁꯣꯏꯔꯖꯥꯠꯂꯥ
ꯅꯝꯕꯔ ꯁꯣꯏꯗꯤ ꯁꯣꯏꯗꯦ ꯑꯩꯕꯨꯗꯤ ꯔꯤ ꯆꯦꯛ ꯍꯟꯖꯤꯟ ꯍꯟꯖꯤꯟ ꯇꯧꯔꯕꯅꯦ
ꯑꯗꯨ ꯀꯔꯤꯗ ꯁꯣꯏꯔꯤꯖꯥꯠꯅꯣ
ꯀꯃꯥꯏ ꯇꯩꯅꯣ ꯈꯪꯗꯦ ꯃꯣꯏ ꯑꯩꯅ ꯑꯩꯅ ꯑꯩꯈꯣꯏꯒꯤ ꯅꯠꯇꯦꯕ ꯑꯃꯣꯏ ꯀꯩꯗꯧꯔꯕꯅꯣ ꯈꯪꯦ ꯏꯅꯃꯩ ꯑꯦꯛꯁꯀ ꯑꯣꯏꯔꯝꯕ꯭ꯔꯥꯅꯇ ꯈꯪꯗꯦ ꯀꯅꯥ ꯑꯣꯏ ꯌꯥꯕꯩ ꯑꯕꯣ ꯑꯣꯏꯕ ꯌꯥꯕꯩ ꯌꯥꯕ ꯀꯦꯡꯅ ꯍꯥꯏꯦ ꯆꯠꯇꯔꯣ
ꯃꯥꯅꯦ
ꯃꯔꯝ ꯂꯩꯇꯅ ꯌꯥꯗꯕꯗꯤ ꯑꯣꯏꯔꯝꯃꯣꯏ ꯀꯩꯅꯣꯝꯗꯤ ꯑꯣꯏꯔꯝꯒꯅꯤ
ꯃꯤꯅꯤꯠ ꯇꯔꯥ ꯇꯔꯥ ꯅꯠꯇ꯭ꯔꯣ ꯁꯤꯁꯦ ꯃꯤꯅꯤꯠ ꯇꯔꯥ ꯅꯠꯇ꯭ꯔꯣ ꯁꯥꯟꯅꯗꯣꯏꯁꯦ ꯃꯤꯅꯤꯠ ꯇꯔꯥ ꯍꯦꯜꯂꯦ
ꯑꯣ ꯑꯗꯨ ꯁꯤꯗꯗꯤ ꯍꯥꯏꯔꯛꯑꯣꯏꯗꯕꯅꯦ ꯅꯪ ꯊꯕꯛ ꯑꯃ ꯂꯩꯔꯦ ꯑꯩ ꯊꯝꯃꯒꯦ ꯍꯥꯏꯗꯧꯕꯅꯦ ꯑꯗꯨ ꯁꯨꯝ ꯉꯥꯡꯅ ꯂꯩꯔꯦ ꯊꯝꯃꯒꯦ